ꯍꯥꯜꯂꯣ
ꯇꯥꯕ꯭ꯔꯣ ꯀꯩꯗꯧꯔꯤꯅꯣ
ꯐꯃꯒ ꯂꯩꯌꯦ
ꯌꯨꯝꯗ
ꯎꯝ
ꯅꯣꯢ ꯌꯨꯝ ꯃꯤꯁꯤꯡꯗꯤ
ꯗꯥꯗꯥ ꯂꯥꯛꯇ꯭ꯔꯤꯌꯦ ꯑꯗꯨꯒ ꯏꯃꯥ ꯏꯄꯥꯗꯤ ꯇꯨꯝꯔꯒ ꯂꯩꯔꯝꯅꯤ ꯏꯃꯥꯁꯨ ꯍꯧꯖꯤꯛ ꯈꯠꯇ ꯂꯥꯛꯄꯀꯣ
ꯅꯣꯢ ꯅꯥꯎꯄꯗꯤ
ꯍꯥ ꯅꯥꯎ
ꯅꯣꯏ ꯅꯥꯎꯄꯥꯗꯤ ꯀ꯭ꯔꯤ ꯇꯧꯔ ꯂꯩꯕ꯭ꯔ ꯃꯥꯗꯤ
ꯒꯦꯝ ꯁꯥꯟꯅꯥꯔ ꯂꯩꯌꯦ ꯑꯩꯒꯤ ꯃꯅꯥꯛꯇ
ꯀꯅꯥꯏ ꯐꯣꯟ ꯄꯥꯏꯕ꯭ꯔꯥ
ꯑꯈꯣꯏ ꯏꯄꯥꯒꯤ
ꯋꯥꯌꯦ ꯅꯣꯏ ꯅꯥꯎꯄꯥ ꯅꯣꯏ ꯏꯅꯥꯎꯄꯥꯗ ꯀꯔꯤꯝꯁꯨ ꯍꯥꯏꯗꯕ꯭ꯔꯥ
ꯍꯥ
ꯎꯝ ꯅꯪ ꯎꯔ ꯀꯔꯤꯁꯨ ꯍꯥꯏꯗꯕ꯭ꯔꯥ
ꯑꯩꯅ
ꯃꯥꯅ ꯃꯥꯅ
ꯑꯩꯕꯨ
ꯎꯝ
ꯀꯔꯤ ꯍꯥꯏꯒꯦꯔꯣ
ꯀꯔꯤꯒꯤ ꯌꯨꯝ ꯂꯥꯛꯄ꯭ꯔꯥ ꯀꯥꯏꯅ ꯍꯥꯏꯗ
ꯏꯁ ꯅꯨꯃꯤꯠ ꯑꯅꯤꯒꯨꯝꯕ ꯂꯩꯔꯀꯥꯟꯗ ꯑꯃꯨꯛꯀ ꯍꯪꯉꯦ ꯀꯔꯤꯔꯣ ꯀꯃꯥꯏꯟ ꯍꯥꯏꯒꯦꯔꯣ ꯅꯍꯥꯟꯅ ꯂꯥꯛꯑꯣ ꯍꯥꯏꯔꯒ ꯂꯩꯕꯅꯤ ꯍꯣꯏ
ꯀꯩꯒꯤ
ꯃꯥꯟꯗꯕ꯭ꯔꯣ
ꯃꯥꯥꯟꯗꯦꯗ ꯃꯥꯗꯣ ꯅꯥꯎꯅꯨꯄꯥꯗꯣ ꯅꯪꯕꯨ ꯁꯥꯎꯋꯤꯅꯤ
ꯀꯃꯥꯏꯅ
ꯑꯩꯈꯣꯏ ꯏꯆꯦꯗꯤ ꯊꯕꯛ ꯁꯨꯕꯁꯨ ꯐꯖꯅ ꯊꯨꯗꯦ ꯊꯕꯛ ꯈꯟꯕꯒꯤ ꯑꯣꯏꯔꯝꯒꯅꯤ ꯃꯥ ꯐꯪꯗꯕꯗꯣ ꯍꯥꯏꯌꯦ
ꯏꯁ ꯅꯪꯉꯣꯟꯗ ꯍꯥꯏꯔꯛꯏꯕ ꯃꯅꯥ
ꯑꯥ
ꯏꯁ ꯑꯗꯨ ꯅꯪ ꯀ꯭ꯔꯤ ꯍꯥꯏꯕ꯭ꯔꯣ ꯇꯟꯕꯒꯤꯅꯦ ꯍꯥꯏꯕ꯭ꯔꯣ ꯅꯆꯦꯗꯣ ꯇꯟꯕꯒꯤ ꯅꯦ ꯍꯥꯏꯕ ꯍꯥꯏꯕꯤꯕꯤ ꯌꯥꯗ꯭ꯔꯣ ꯑꯔꯦ
ꯃꯥꯅ ꯍꯥꯏꯕꯗꯨ ꯑꯩ ꯍꯌꯦꯡ ꯍꯌꯦꯡꯋꯥꯏ ꯆꯥꯎꯔꯗꯤ ꯑꯩꯗꯤ ꯑꯗꯨꯝ ꯑꯩꯒꯤ ꯏꯆꯦꯕꯨ ꯏꯆꯦꯒꯨꯝꯅ ꯇꯧꯔꯔꯣꯏ ꯀꯥꯏ
ꯑꯩꯁ ꯅꯣꯛꯅꯤꯡꯉꯤꯍꯦ ꯃꯥꯅ ꯈ꯭ꯋꯥꯏꯗꯒꯤ ꯇꯜꯂꯤ
ꯑꯦ ꯑꯩꯕꯨ ꯃꯤꯁꯦꯁ ꯀꯥ ꯊꯥꯏ ꯍꯥꯏꯅ ꯄꯥꯎ ꯄꯤꯗ꯭ꯔꯣ
ꯅꯪ
ꯑꯦ
ꯀꯅꯥꯕꯨ
ꯏꯕꯥꯅꯤ ꯏꯕꯥꯅꯤ ꯃꯤꯁꯦꯁ ꯒꯨꯝꯕ ꯀꯣꯜꯒꯨꯝꯕ ꯇꯧꯕꯗꯣ ꯅꯉꯣꯟꯗ ꯀ꯭ꯔꯤꯝꯇ ꯍꯥꯏꯗꯕ꯭ꯔꯥ
ꯀꯨꯏ ꯍꯥꯏꯒꯦꯔꯣ
ꯅꯣꯏꯅꯤ ꯐꯣꯟ ꯇꯧꯋꯦꯀꯣ ꯀꯥꯏꯅ ꯍꯥꯏꯒꯦꯔꯣ
ꯑꯦ ꯍꯥꯏꯔꯛꯇꯦꯗ ꯑꯗꯨꯒꯨꯝꯕꯗꯤ ꯏꯆꯝ ꯆꯝꯅ ꯀꯩꯅꯣ ꯇꯧꯕꯗꯨ ꯀꯃꯥꯏ ꯍꯥꯏꯒꯦꯔꯣ ꯏꯁ
ꯃꯣꯟꯗ ꯅꯍꯥꯟ ꯍꯣꯁꯇꯦꯜꯗ ꯂꯩꯕ ꯀꯥꯟꯗ ꯑꯩꯅ ꯐꯣꯟ ꯄꯥꯏꯗ꯭ꯔꯤꯕ ꯃꯥꯅ ꯇꯨꯃꯤꯟꯅ ꯌꯦꯡꯉ ꯂꯩꯌꯦꯅꯦ ꯀꯅꯥꯕꯨꯨ ꯃꯤꯁꯦꯁ ꯊꯥꯕ꯭ꯔꯥ ꯍꯥꯏꯅ ꯌꯦꯡꯉꯤ ꯃꯥꯜ
ꯖꯥꯠ ꯖꯥꯠꯅꯦ ꯅꯪ ꯅꯨꯄꯥꯁꯨ
ꯑꯗꯨꯒꯤ ꯑꯥ ꯎꯕꯒꯤ ꯑꯥ ꯑꯥ ꯑꯩꯈꯣꯏ ꯏꯆꯦꯗꯤ ꯑꯗꯨꯝ ꯏꯆꯝ ꯆꯝꯅ ꯃꯣꯏꯗꯤ ꯈꯪꯅꯕꯅꯤ ꯍꯥꯏꯕ ꯈꯪꯕꯒꯤ ꯀꯩꯁꯨ ꯍꯥꯏꯔꯛꯇꯕ ꯃꯥꯜꯂꯦ
ꯌꯦꯡ ꯆ꯭ꯔꯁ ꯆꯠꯀꯦꯔꯥ
ꯅꯣꯟ ꯆꯨꯗ꯭ꯔꯥꯗꯤ ꯆꯠꯀꯅꯤ ꯅꯣꯟ ꯆꯨꯔꯗꯤ ꯑꯁꯤ ꯂꯝꯕꯤꯗꯣ ꯆꯠꯄ ꯅꯨꯡꯉꯥꯏꯇꯦ
ꯇꯥꯟꯕꯩ ꯑꯣꯏꯔꯝ
ꯅꯣꯡ ꯆꯨꯔꯤꯗꯤ ꯆꯠꯂꯣꯏ ꯑꯩ ꯑꯁꯦꯡꯕ ꯅꯣꯡ ꯆꯨꯔꯤꯗꯤ ꯆꯠꯄ ꯅꯨꯡꯉꯥꯏ
ꯀꯔ ꯌꯨꯝꯗ
ꯀꯩꯗꯧꯔꯦ ꯍꯥꯏꯔꯦ ꯅꯣꯟ ꯆꯨꯔꯗꯤ ꯑꯗꯨꯝ ꯇꯨꯝꯃꯒ ꯂꯩꯅꯤ ꯊꯦꯡꯅ ꯍꯧꯒꯠꯄ
ꯆꯨꯄꯤ ꯃꯥꯥꯟꯗꯦꯍꯦ
ꯅꯣꯡ ꯍꯧꯖꯤꯛꯁꯨ ꯅꯣꯡ ꯑꯝ ꯐꯖꯅ ꯃꯝꯔꯒ ꯂꯩꯌꯦ ꯑꯗꯨ ꯑꯁ ꯂꯝꯕꯤꯗꯣ ꯑꯩꯈꯣꯏ ꯀꯩꯅꯣ ꯆꯠꯄ ꯍꯥꯎꯔꯒ ꯑꯗꯨꯗ ꯎꯝ ꯑꯗꯨꯁꯨ ꯅꯨꯡꯉꯥꯏꯇꯦꯕ ꯑꯗꯨ ꯑꯁ ꯈꯣꯡꯒꯨꯞ ꯀꯃꯥꯏꯅ ꯇꯣꯡꯒꯦꯔꯣ ꯑꯦꯍꯦ
ꯄ꯭ꯂꯥꯁꯇꯤꯛ ꯄꯨꯔꯣ ꯆꯄꯜ ꯊꯝꯃꯣ ꯑꯗꯨꯗ ꯑꯗꯨꯒ ꯆꯥꯔꯖ ꯌꯧꯔꯝꯗꯥꯏꯗ ꯑꯃꯨꯛ ꯂꯧꯊꯣꯛꯑꯣ ꯑꯗꯨꯒ ꯈꯨꯡꯒꯨꯞꯗꯨ ꯄ꯭ꯂꯥꯁꯇꯤꯛꯇ ꯑꯃ ꯊꯝꯃꯒ ꯀꯅꯥꯒꯤ ꯌꯨꯝꯗ꯭ꯔ ꯑꯃꯗ ꯊꯝꯃꯣ ꯑꯗꯨ ꯑꯣꯏꯔꯗꯤ ꯌꯥꯔꯦꯗꯅ
ꯑꯗꯨꯗꯣ ꯊꯕꯛ ꯌꯥꯝꯃꯦ
ꯌꯥꯝꯅꯁꯨ ꯇꯧꯗꯧꯕꯅꯤꯅꯦ ꯇꯟꯕꯒꯤ ꯑꯣꯏꯔꯝꯒꯤ ꯅꯪ ꯆ꯭ꯔꯁ ꯑꯗꯨ
ꯇꯟꯕꯩ ꯅꯠꯇꯦ ꯆꯠꯀꯅꯤ ꯅꯣꯡꯆꯨ ꯆꯨꯗ꯭ꯔꯗꯤ ꯅꯣꯡ ꯆꯨꯗ꯭ꯔꯗꯤ ꯆꯠꯅꯤꯡꯉꯦ ꯑꯗꯨ ꯆꯨꯔꯗꯤ ꯆꯠꯂꯣꯏ
ꯏꯁꯩꯀ ꯁꯛꯄꯗꯣ ꯅꯨꯡꯉꯥꯏꯇ꯭ꯔꯥꯅꯦ
ꯀꯅꯥ ꯅꯨꯡꯉꯥꯏꯇꯦ ꯍꯥꯏꯕ꯭ꯔꯣ
ꯅꯪ ꯅꯨꯡꯉꯥꯏꯇꯕꯒꯩ ꯆꯠꯅꯤꯡꯗꯕꯗ
ꯏꯁ ꯏꯁꯩꯒꯁꯨ ꯀꯥꯎꯈ꯭ꯔꯦ ꯂꯣꯏꯅ
ꯀꯩ ꯌꯦꯟꯁꯥꯡ ꯆꯥꯒꯦ ꯉꯁꯤꯗꯤ
ꯌꯦꯟꯗꯦꯝ ꯁꯝꯐꯨꯠ ꯑꯗꯨꯒ ꯑꯂꯨꯒ ꯌꯦꯔꯨꯝ ꯁꯨ ꯊꯣꯡꯑꯒ ꯑꯗꯨꯒ ꯑꯗꯨꯒꯒ ꯃꯣꯔꯅꯤꯡꯒꯤ ꯎꯇꯤꯒꯤ ꯍꯟꯁꯥꯡꯁꯨ ꯂꯩꯑ ꯍꯣꯏ ꯑꯩꯅ ꯊꯣꯡꯕꯅꯦ ꯉꯁꯤ
ꯩꯛ
ꯑꯗꯨꯒꯤ ꯊꯦꯡꯅ ꯏꯔꯨꯕꯅꯤꯗ ꯑꯁ ꯀꯔꯤ ꯌꯦꯤꯟꯖꯥꯡ ꯊꯣꯡꯁꯤꯔ ꯍꯥꯏꯔ ꯈꯜꯂ ꯈꯜꯂꯒ ꯏꯄꯥꯉꯣꯟꯗ ꯍꯥꯏꯔꯒ ꯈꯨꯟꯗ꯭ꯔꯨꯝꯗꯣ ꯇꯧꯈ꯭ꯔꯣ ꯍꯥꯏꯌꯦ ꯍꯑ ꯈꯣꯡꯗ꯭ꯔꯨꯝ ꯍꯥꯏꯕ꯭ꯔꯥ ꯑꯃ ꯈꯣꯡꯗ꯭ꯔꯨꯝ ꯃꯟꯕꯗꯣ ꯂꯩꯕꯗꯣ ꯑ
ꯎꯝ
ꯑꯗꯨꯗꯣ ꯑꯩ ꯆꯥꯅꯤꯡꯗꯕꯀꯣ ꯑꯗꯨꯗ ꯄꯨꯔꯛꯑꯦ ꯑꯗꯨꯗ ꯄꯨꯔꯛꯑꯦ ꯑꯗꯨꯒ ꯀꯩꯅꯣ ꯎ ꯀꯩꯅꯣ ꯃꯥꯥꯏꯒꯤ ꯀꯣꯚꯔꯗ ꯂꯧꯊꯣꯛꯅꯤꯡꯉꯥꯏ ꯎꯝ ꯀꯩꯅꯣ ꯇꯧꯔꯒ ꯑ ꯇꯥꯟ ꯃꯟꯕꯒꯤꯀꯣ
ꯎꯝ
ꯑꯗꯨ ꯌꯦꯟꯗꯦꯝꯗꯨꯣ ꯎꯕ ꯌꯦꯟꯗꯦꯝꯗꯣ ꯐꯖꯅ ꯍꯧꯔ ꯂꯩꯔꯕ ꯑꯗꯨꯒ ꯌꯦꯟꯗꯦꯝ ꯂꯧꯋꯦ ꯑꯃ ꯂꯧꯔꯒ ꯏꯁꯤꯡ ꯌꯥꯝꯃꯦ ꯑꯗꯨꯁꯨ ꯑꯩꯗꯤ ꯑꯃꯁꯨ ꯇꯦꯁ ꯇꯧꯔꯤ ꯃꯣꯏꯒꯤ ꯊꯣꯡꯕꯤꯕꯅꯤꯗ
ꯅꯪ ꯁꯨ ꯌꯥꯏꯍꯦ
ꯎꯠꯇꯤ ꯆꯥꯏ ꯑꯩꯗꯤ
ꯑꯩꯗꯤ ꯎꯠꯇꯤ ꯀꯌꯥ ꯄꯥꯝꯗꯗꯥ ꯃꯤꯗꯤ ꯃꯤ ꯃꯤ ꯑꯇꯩꯗꯤ ꯎꯇꯤ ꯌꯥꯝ ꯄꯥꯝꯃꯦ ꯍꯥꯏꯅꯅ ꯑꯩꯗꯤ ꯎꯇꯤ ꯀꯌꯥ ꯄꯥꯝꯃꯦ
ꯍꯥꯎꯏꯗꯨꯗꯤ ꯑꯩꯗꯤ ꯍꯥꯎꯋꯦꯗ ꯎꯇꯤꯁꯨ
ꯍꯣꯇꯦꯜ ꯑꯗꯨꯒꯨꯝꯕ ꯆꯠꯂꯁꯨꯅꯦ ꯎꯇꯤ ꯌꯥꯝ ꯆꯥꯗꯕꯅꯤ
ꯑꯩ ꯑꯩꯗꯤ ꯆꯥꯏ ꯃꯣꯏꯒꯤ ꯎꯇꯤꯗꯣ ꯍꯥꯎꯋꯦ
ꯑꯗꯨ ꯏꯝꯐꯥꯜ ꯆꯠꯂꯗꯤ ꯅꯣꯡꯃ ꯍꯣꯇꯦꯜꯗ ꯆꯥꯛꯆꯔꯁꯤꯔꯣꯏ ꯍꯥꯥ
ꯏꯝꯐꯥꯜꯗ ꯑꯗꯨꯝ ꯆꯠꯂꯒ ꯂꯩꯕꯗꯣ
ꯑꯗꯨ ꯅꯣꯡꯃ ꯑꯩ ꯂꯥꯛꯑꯀꯥꯟꯗ ꯑꯦ ꯍꯧꯠꯇꯜꯗ ꯆꯁꯤ ꯍꯥꯏꯕ
ꯑ ꯆꯥꯁꯦ ꯑꯩꯉꯣꯟꯗ ꯎꯇꯤ ꯄꯤꯒꯦ ꯍꯥꯏꯕ꯭ꯔꯣ
ꯑ ꯑꯩꯒꯤ ꯁꯤꯜꯁꯨ ꯅꯪꯉꯣꯟꯗ ꯄꯤꯈꯤꯅꯤ
ꯅꯪꯒꯤꯗꯣ
ꯎꯝ
ꯌꯥꯝꯗꯕꯅꯤꯅ ꯃꯣꯢꯒꯤꯗꯤ ꯈꯤꯇꯪ ꯈꯤꯇꯪ ꯍꯥꯞꯄꯅꯤꯗ
ꯑꯗꯣ ꯎꯇꯥꯗꯣ ꯍꯞꯄꯤꯌꯨ ꯍꯥꯢꯔꯗꯤ ꯑꯥꯢꯗꯅꯥ
ꯀꯥꯏ
ꯃꯟꯗꯦꯗ ꯃꯟꯗꯦꯗ ꯕꯖꯔ ꯂꯥꯎꯑꯣꯅꯤ ꯑꯗꯨꯗꯤ ꯕꯖꯥꯔꯗ ꯆꯥꯛꯆꯥꯥꯁꯤ
ꯕꯖꯥꯔꯗ ꯎꯇꯤ ꯂꯩꯕ꯭ꯔꯣ ꯃꯣꯏꯒꯤ ꯍꯥꯎꯕ ꯃꯥꯥꯟꯗꯦꯗ ꯍꯥꯎꯗꯣ ꯃꯥꯥꯟꯗꯦ꯫ ꯇꯣꯡꯉꯥꯜꯂꯦꯕ ꯃꯣꯏꯅ ꯊꯣꯡꯕꯒ ꯑꯥꯗ ꯊꯣꯡꯕꯒ ꯇꯣꯡꯉꯥꯜꯂꯦꯕ
ꯆꯞ ꯃꯥꯟꯅꯕꯅꯦꯗ
ꯑꯩ ꯈꯪꯉꯦ꯫
ꯅꯪꯅ ꯕꯖꯥꯔꯗ ꯂꯥꯛꯅꯤꯡꯗ꯭ꯔꯁꯨꯅꯦ ꯎꯝ ꯀꯩꯅꯣ ꯕꯖꯥꯔ ꯌꯧꯗ꯭ꯔꯤꯉꯩꯗ ꯍꯣꯇꯦꯜ ꯑꯃ ꯂꯩꯕꯅꯦ‌ ꯄꯥꯡꯒꯟꯒꯤꯀꯣ
ꯀꯥꯏꯗ
ꯑꯗꯨꯗꯨꯁꯨ ꯆꯥꯕ ꯌꯥꯏ
ꯀꯥꯏꯗꯅꯣ
ꯕꯖꯥꯔ ꯌꯧꯔꯤꯡ ꯌꯧꯗ꯭ꯔꯤꯉꯩꯗ ꯎꯝ ꯀꯅꯣ ꯅꯍꯥꯟ ꯀꯔꯤ ꯍꯥꯏꯁꯤꯔꯥ ꯏꯐꯨꯠ ꯍꯥꯏꯕꯗꯣ
ꯏꯐꯨꯠ ꯎꯝ
ꯑꯩꯈꯣꯏ ꯑꯁꯤ ꯀꯩꯅꯣ ꯑꯩꯈꯣꯏ ꯑꯥ ꯒꯦꯁ ꯀꯤ ꯀꯩꯅꯣ ꯇꯧꯕ ꯑꯗꯨ ꯃꯐꯝꯗꯨꯔꯣ
ꯎꯝ ꯑꯗꯨꯗꯥ ꯈꯔ ꯍꯦꯟꯒꯅꯤ ꯑꯗꯨ ꯈꯔ ꯍꯦꯜꯂꯒ ꯑ ꯀꯔꯤꯅꯣ
ꯈꯪꯉꯤꯅꯦ ꯑ ꯑꯁꯤ ꯎꯝ ꯑꯩꯈꯣꯏ ꯅꯍꯥꯟ ꯍꯣꯁꯇꯦꯜ ꯂꯩꯕꯗꯣ ꯍꯣꯁꯇꯦꯜ ꯂꯩꯕꯗꯣ ꯃꯊꯛꯇ ꯀꯣ ꯈꯔ ꯆꯠꯂꯒ ꯀꯩꯅꯣ ꯇꯨꯔꯦꯟ ꯈꯪꯉꯦ ꯈꯪꯉꯦ ꯑꯗꯨꯗ ꯍꯣꯇꯦꯜ ꯂꯩꯕꯗꫭ ꯈꯪꯑꯦ ꯎꯝ ꯈꯪꯑꯦ
ꯏꯁꯄ꯭ꯔꯤꯡꯂꯤ ꯌꯧꯗ꯭ꯔꯤꯉꯩꯗ ꯒꯣꯂꯥꯏ ꯑꯃꯗ ꯍꯣꯇꯦꯜ ꯑꯃ ꯂꯩꯕꯅꯦ ꯑꯟꯖꯥꯂꯤ ꯃꯨꯁꯂꯤꯝ ꯍꯣꯇꯦꯜ ꯍꯥꯏꯅꯀꯣ
ꯈꯪꯉꯦ ꯑꯩ
ꯑꯗꯨꯗꯨ ꯆꯥꯕ ꯌꯥꯏ꯫
ꯍꯥꯏ ꯍꯥꯎꯗꯧꯃꯥꯟꯗꯦ
ꯆꯥꯁꯤꯅꯦ ꯅꯣꯡꯃ ꯅꯪ ꯏꯝꯐꯥꯜ ꯆꯠꯇ꯭ꯔꯤꯉꯩꯗ
ꯍꯥꯎꯗꯧ ꯃꯥꯟꯗꯦꯕ
ꯍꯥꯃꯦꯡ ꯍꯥꯃꯦꯡ ꯂꯩꯔꯝꯅꯤ ꯑꯗꯨꯗ ꯄꯥꯡꯒꯟꯗ ꯍꯥꯃꯦꯡ ꯊꯣꯡꯕꯗꯨ ꯌꯥꯝ ꯍꯥꯎꯕꯅꯦꯍꯦ
ꯑꯩꯁ ꯆꯥꯈ꯭ꯔꯕꯔꯣ ꯅꯪꯗꯤ
ꯎꯝ꯫
ꯑꯗꯨ ꯆꯥꯛꯆꯥꯕ ꯂꯣꯏꯔ ꯑꯃꯨꯛ ꯑꯩ ꯌꯨꯝ ꯍꯟꯗꯣꯏꯕ
ꯃꯣꯏꯗꯨꯗꯤ ꯍꯥ ꯆꯥꯗ꯭ꯔꯤꯗ ꯑꯗꯨ ꯆꯥꯔꯨꯔꯒ ꯑꯣꯐꯤꯁꯖꯥ ꯀꯥꯕ ꯌꯥꯏꯅ
ꯅꯠꯇꯦꯕ ꯆꯥꯛ ꯆꯥꯕ ꯂꯣꯏꯔꯒ ꯑꯩꯅ ꯑꯣꯇꯣꯗ ꯑꯃꯨꯛ ꯆꯥꯒꯅꯤ ꯑꯁꯦ
ꯅꯨꯡꯉꯥꯏ ꯇꯔꫭ ꯑꯗꯨꯗꫭ
ꯆꯥꯛ ꯆꯥꯅꯕ ꯈꯛꯇ ꯂꯥꯛꯄꯀꯣ ꯑꯁ ꯑꯣꯇꯣ ꯕꯔꯥꯁꯨ ꯌꯥꯝ ꯆꯠꯀꯅꯤ ꯑꯩ ꯂꯥꯛꯑꯣꯏ
ꯏꯅꯤꯗ
ꯅꯪ ꯑꯗꯨꯗ ꯆꯥꯛ ꯆꯥꯔꯒ ꯊꯤꯟ ꯑꯃꯨꯛ ꯊꯤꯟꯕꯤꯔꯤꯗꯤ ꯑꯁ ꯊꯕꯛ ꯇꯧꯕ ꯃꯇꯝ ꯂꯩꯔꯣꯏꯅ ꯊꯦꯡꯅꯅꯤ
ꯂꯩꯒꯅꯤ ꯂꯩꯒꯅꯤ ꯄꯨꯡ ꯇꯔꯥ ꯑꯌꯨꯛꯀꯤ ꯆꯥꯛꯇꯣ ꯆꯥꯗ꯭ꯔꯒ ꯀꯣꯜꯂꯛꯑꯣ
ꯍꯧꯖꯤꯛꯀꯥꯟꯁꯦ ꯄꯨꯡ ꯇꯔꯦꯠꯇꯅꯦ ꯑꯗꯨ ꯆꯥꯛ ꯆꯥꯕꯗꯣ ꯑꯩ ꯑꯗꯨꯒꯤ ꯊꯦꯡꯅ ꯇꯔꯗꯤ ꯋꯥꯒꯅꯤ ꯅꯪꯗꯤ ꯍꯌꯦꯡ ꯆꯔꯆ ꯆꯠꯀꯦꯔꯣ
ꯈꯪꯗꯦꯅꯦ ꯕꯣꯜꯁꯨ ꯌꯦꯡꯅꯤꯡꯕ ꯆꯥꯔꯖꯁꯨ ꯆꯠꯅꯤꯡꯕ
ꯕꯣꯜ ꯌꯦꯡꯈ꯭ꯔꯣ ꯕꯣꯜꯗꯣ ꯑꯃꯨꯛ ꯍꯟꯅ ꯐꯪꯉꯔꯣꯏ
ꯑꯗꯨꯅꯤ ꯑꯩꯅꯁꯨ ꯑꯗꯨꯃꯥꯏꯅ ꯈꯟꯕ ꯑꯗꯨꯕꯨ ꯕꯣꯜꯗꯤ ꯄꯨꯡ ꯇꯔꯦꯠꯇ ꯂꯣꯏꯒꯅꯦꯕ ꯇꯔꯦꯠ ꯇꯥꯗ꯭ꯔꯤꯉꯩꯗ ꯂꯣꯏꯒꯅꯤ ꯑꯗꯨꯔꯗꯤ ꯑꯗꯨꯔꯗꯤ ꯌꯦꯡꯕ ꯂꯣꯏꯔꯒ ꯎꯝ ꯌꯦꯡꯕ ꯂꯣꯏꯔꯗꯤ ꯂꯦꯡꯕ ꯂꯣꯏꯔꯒ ꯁꯦꯀꯦꯟ ꯕꯦꯜ ꯇꯥꯗ꯭ꯔꯗꯤ ꯆꯠꯀꯅꯤ ꯁꯦꯀꯦꯟ ꯕꯦꯜ ꯇꯥꯔꯗꯤ ꯆꯠꯂꯅꯤ
ꯑꯦꯁ ꯆꯠꯇ꯭ꯔꯁꯨ ꯌꯥꯔꯅꯤ
ꯅꯪꯁꯨ ꯆꯠꯂꯣꯏ ꯍꯥꯏꯔꯔꯤꯅꯦ
ꯅꯣꯡ ꯆꯨꯨꯔꯗꯤꯀꯣ ꯅꯣꯡ ꯆꯨꯔꯗꯤ ꯆꯠꯂꯣꯏ ꯅꯣꯡꯆꯨꯗꯗꯤ ꯆꯠꯀꯅꯤ
ꯅ ꯅꯥꯅ ꯄꯥꯗꯦ
ꯈꯣꯡꯗꯦ ꯃꯔꯦ
ꯑꯗꯨ ꯅꯣꯏ ꯅꯣꯏ ꯅꯣꯏ ꯏꯄꯥꯗꯤ ꯆꯠꯀꯦꯔꯦ
ꯑꯩꯈꯣꯏ ꯏꯕꯗꯣ ꯎꯝ ꯅꯣꯡ ꯆꯨꯗ꯭ꯔꯗꯤ ꯆꯥꯛꯗꯧ ꯃꯥꯜꯂꯦ ꯇꯝ ꯆ ꯐꯅꯦ ꯍꯧꯖꯤꯦ ꯀꯥꯟ
ꯌꯥꯝ ꯐꯩꯅꯦ ꯍꯣꯡꯈ꯭ꯔ ꯃꯥꯜꯂꯦ ꯅꯣꯏꯅ ꯄꯥꯁꯦ
ꯎꯝ
ꯌꯥꯝ ꯐꯩ ꯌꯥꯝ ꯀꯩ
ꯉꯁꯤ ꯑꯩꯅ ꯗꯗꯥ ꯂꯥꯛꯇ꯭ꯔꯤꯌꯦ
ꯑꯗꯨ ꯃꯥ ꯀꯩꯗꯧꯉꯩꯗ ꯏꯝꯐꯥꯜ ꯆꯠꯀꯦ ꯍꯥꯏꯔꯕ꯭ꯔꯥ
ꯑ ꯅꯤꯡꯊꯧꯀꯥ
ꯁꯦ ꯑꯃꯨꯛ ꯂꯥꯛꯑꯔꯣꯏ
ꯑꯃꯨꯛ ꯂꯥꯛꯑꯣꯏꯔꯣ ꯍꯥꯏꯔꯒ ꯂꯥꯛꯑꯣꯏ ꯍꯥꯏꯔ ꯆꯠꯂꯗꯤ ꯑꯃꯨꯛ ꯂꯥꯛꯔꯣꯏ ꯍꯥꯏꯌꯦꯦ ꯑꯗꯨꯒꯤ ꯉꯔꯥꯡ ꯉꯔꯥꯡ ꯅꯨꯡꯗꯥꯡꯗꯣ ꯑꯩꯈꯣꯏ ꯀꯩꯅꯣ ꯆ ꯆꯕ ꯂꯣꯏꯔꯀꯥꯟꯗ ꯆꯥꯛꯆꯥꯗꯤ ꯆꯥꯛꯆꯥꯗꯤ ꯀꯥꯟꯅꯔ ꯀꯥꯎꯈ꯭ꯔꯦ ꯑꯗꯣ ꯍꯥꯡꯕꯀꯣ ꯑꯗꯨ ꯅ ꯃꯅꯤꯗ ꯑ ꯀꯩꯅꯣ ꯆꯠꯂꯒꯦꯔꯣ ꯑꯁꯦꯡꯕꯒꯤ ꯍꯥꯏꯔꯒ ꯍꯣꯏ ꯍꯥꯏꯌꯦ ꯑꯗꯨꯒ ꯑꯗꯨ ꯀꯩꯗꯧꯉꯩ ꯑꯃꯨꯛ ꯂꯥꯛꯀꯔꯣ ꯍꯥꯏꯔꯒ ꯆꯠꯂꯗꯤ ꯑ ꯑꯃꯨꯛ ꯂꯥꯛꯑꯔꯣꯏ ꯍꯥꯏꯕꯒꯤꯀꯣ ꯅꯥꯟ ꯅꯨꯄꯥꯈꯣꯏꯅꯦ ꯋꯥ
ꯎ
ꯅ ꯋꯥꯅꯤ ꯃꯥꯗ ꯑꯗꯨꯗ ꯆꯠꯂꯒ ꯑꯦꯁ ꯆꯠꯂꯦ ꯑꯩꯗꯤ
ꯑꯗꯨꯃ ꯏꯝꯐꯥꯜꯗ ꯂꯩꯒꯦ ꯍꯥꯏꯕ꯭ꯔꯥ ꯅꯠꯇ꯭ꯔꯒ ꯃꯥꯏ ꯅꯨꯄꯤꯒꯤ ꯈꯨꯟꯗ ꯂꯩꯒꯦ ꯍꯥꯏꯕ꯭ꯔꯥ
ꯃꯣꯏꯗꯣ ꯃꯣꯏꯗꯁꯨ ꯀꯩꯅꯣ ꯑꯩꯈꯣꯏꯒꯤ ꯏꯃꯥ ꯏꯄꯥꯉꯣꯟꯗꯁꯨ ꯐꯖꯅ ꯍꯥꯏꯁꯨ ꯍꯥꯏꯕꯤꯗꯦ
ꯑꯗꯨ ꯃꯥ ꯏꯝꯐꯥꯜꯗ ꯂꯩꯔꯗꯤ ꯀꯥꯏꯏꯗ ꯂꯩꯒꯦ ꯍꯥꯏꯕ꯭ꯔꯥꯅꯦ ꯅꯣꯏ ꯖꯗꯥꯗꯨꯗ ꯂꯩꯒꯦ ꯍꯥꯏꯕ꯭ꯔꯥ
ꯂꯩꯔꯝꯅꯤ ꯑꯦ ꯅꯠꯇꯦ ꯑꯩꯈꯣꯏꯗꯤ ꯂꯩꯔꯣꯏ ꯃꯥꯒꯤ ꯅꯨꯄꯤꯒ ꯂꯩꯔꯤꯗꯣ ꯃꯥꯜꯂꯦꯔꯣ
ꯇꯣꯉꯥꯟꯅ
ꯎꯝ
ꯑꯗꯨ ꯚꯔꯥ ꯂꯩꯒꯗꯧꯕ
ꯃꯣꯏ ꯍꯧꯖꯤꯛ ꯂꯩꯕꯗꯣ ꯑꯁꯤ ꯑ ꯏꯅꯝꯃꯗꯣ ꯃꯥꯒꯤ ꯃꯅꯥꯎꯅꯨꯄꯤꯒ ꯂꯩꯕꯅꯦꯕ ꯑꯗꯨ ꯃꯣꯏ ꯑꯍꯨꯝ ꯂꯩ ꯂꯩꯗꯣ ꯃꯥꯜꯂꯦꯗ
ꯀꯔꯤ ꯊꯕꯛ ꯇꯧꯒꯦ ꯍꯥꯏꯕ꯭ꯔꯅꯦ
ꯈꯪꯗꯦ ꯑꯩꯁꯨ
ꯈꯪꯉꯨꯍꯦ
ꯍꯥꯏꯁꯨ ꯍꯥꯏꯕꯤꯔꯛꯇꯕ ꯀꯃꯥꯏꯅ ꯈꯪꯒꯦꯔꯣ
ꯑꯗꯨ ꯁꯔꯨꯛꯄꯨꯗꯤ ꯁꯤ ꯅꯨꯅꯦꯗ ꯂꯩꯕꯅ ꯐꯠꯇ꯭ꯔꯣ ꯅꯨꯅꯦ ꯑꯗꯨꯗꯤ ꯊꯕꯛ ꯂꯩꯒꯅꯤ ꯊꯕꯛꯇꯤ ꯈꯔ ꯋꯥꯗꯤ ꯋꯥꯒꯅꯤ
ꯆꯠꯅꯤꯡꯕ ꯌꯧꯔꯝꯅꯤ ꯃꯥ ꯑꯦ ꯑꯗꯨ ꯑ ꯃꯥꯒꯤ ꯅꯨꯄꯤꯗꯣ ꯑꯗꯨꯗ ꯑ ꯀꯩꯅꯣ ꯇꯧꯕꯒꯤꯅꯦꯕ ꯆꯦꯛꯑꯞ ꯇꯧꯕꯤꯒꯤꯅꯦꯕ ꯆꯦꯛꯑꯞ ꯇꯧꯔꯒ ꯀꯔꯤ ꯀꯔꯤꯅꯣ ꯇꯧꯕꯒꯤ ꯃꯣꯏꯒꯤ ꯌꯨꯝꯁꯨ ꯂꯥꯞꯇꯦꯅ
ꯅꯨꯡꯇꯤꯒꯤꯗꯤ ꯆꯠꯂꯝꯃꯣꯏꯅ
ꯑ ꯅꯤꯡꯊꯧꯀꯥ ꯅꯤꯡꯊꯧꯀꯥꯗ ꯑꯃꯨꯛ ꯂꯩꯌꯦ ꯍꯥꯏꯌꯦ
ꯎꯝ ꯑꯁ ꯃꯥ ꯅꯨꯄꯤ ꯅꯨꯄꯤꯗꯨ ꯂꯩꯕꯤꯔꯝꯅꯦ
ꯅꯠꯇ꯭ꯔꯣ
ꯅꯪꯁꯨ ꯑꯗꯨꯃꯥꯏꯅ ꯇꯧꯒꯦꯔꯣ ꯅꯪꯒꯤ ꯅꯨꯄꯤꯅ ꯆꯠꯁꯦ ꯍꯥꯏꯔꯗꯤ ꯆꯠꯀꯗꯧ ꯃꯥꯜꯂꯦꯍꯦ
ꯈꯪꯗ꯭ꯔꯦꯗ ꯅꯨꯄꯤꯁꯤꯡꯁꯨ ꯅꯨꯞ ꯅꯨꯄꯤꯁꯤꯡꯁꯨ ꯖꯥꯖꯠ ꯖꯥꯠꯅꯤꯀꯣ
ꯎꯍ
ꯃꯤꯠꯅ ꯎꯕ ꯂꯥꯏꯅꯤ ꯍꯥꯏꯕꯗꯨ ꯆꯨꯝꯃꯤ
ꯖꯥꯠꯖꯥꯠꯅꯤ ꯍꯣꯏ
ꯅꯠꯇ꯭ꯔꯣ
ꯑ ꯂꯥꯛꯇ꯭ꯔꯤꯉꯩꯗꯗꯤꯀꯣ ꯑꯩ ꯍꯥꯏꯔꯛꯀꯦ ꯑ ꯑ ꯀꯩꯅꯣ ꯌꯨꯝ ꯄꯥꯟꯗ꯭ꯔꯤꯉꯩꯗꯤ ꯎꯝ ꯀꯔꯤ ꯍꯥꯏꯁꯤꯔ ꯌꯥꯝ ꯐꯕꯀꯣ ꯑꯗꯨꯒ ꯌꯨꯝ ꯄꯥꯜꯂꯗꯤ ꯃꯥꯒꯤ ꯑ ꯀꯔꯤꯅꯣ ꯃꯥꯒꯤ ꯃꯕꯨꯛ ꯒꯨꯟ ꯍꯥꯏꯒꯦꯔꯥ ꯑꯗꯨ ꯈꯪꯊꯣꯛ ꯈꯪꯉꯦꯕ ꯑꯗꯨꯒꯤ ꯑꯩꯈꯣꯏꯁꯨ ꯍꯥꯏꯕꯅꯤꯅ ꯑꯁ ꯅꯨꯄꯤ ꯁꯤꯡꯁꯦ ꯇꯜꯂꯦꯍꯦ ꯑꯩꯈꯣꯏꯁꯨ ꯍꯥꯏꯔꯅꯤ ꯍꯣꯏ ꯑꯣꯏꯔꯁꯨ ꯅꯨꯄꯤꯁꯤꯡꯗ ꯇꯜꯂꯦꯍꯦ ꯍꯥꯏꯕ ꯑꯩꯅ ꯑꯩꯈꯣꯏꯁꯨ ꯑꯗꯨꯃꯥꯏꯅ ꯇꯧꯒꯦꯔꯣ ꯍꯥꯏꯔꯒꯀꯣ
ꯇꯧꯁꯨ ꯇꯧꯔꯝꯃꯅꯤꯗ
ꯑꯩꯔꯣ
ꯍꯌꯦꯡ ꯋꯥꯏꯀꯣ ꯌꯨꯝ ꯄꯥꯜꯂꯀꯥꯟꯗ ꯅꯪ ꯅꯨꯄꯥꯕꯨ ꯅꯣꯏ ꯈꯨꯟꯗ ꯄꯨꯔꯛꯑꯒ ꯂꯩꯕꯨ ꯂꯩꯍꯟꯅꯤꯡꯉꯥꯏ ꯇꯧꯔꯝꯒꯅꯤ ꯅꯪꯅ
ꯑꯁ ꯑꯩꯈꯣꯏ ꯈꯨꯜꯗꯤ ꯂꯩꯌꯨ ꯂꯩꯅꯤꯡꯗꯦꯗ ꯑꯩꯗꯤ
ꯂꯩꯌꯨꯗꯅ ꯃꯤ ꯃꯤ ꯃꯤ ꯅꯨꯄꯤꯁꯤꯡ ꯑꯗꯨꯃꯥꯏꯅ ꯇꯧꯋꯤꯗꯅ
ꯑꯗꯣ ꯑꯩꯈꯣꯏ ꯈꯨꯟꯗ ꯂꯩꯅꯤꯡꯗꯦꯕ
ꯀꯩꯒꯤ
ꯑꯁ ꯃꯥꯒꯤ ꯅꯨꯄꯥꯒ ꯄꯨꯔꯛꯑꯒ ꯂꯩꯒꯗꯧꯕ ꯑꯩ ꯏꯀꯥꯏꯗ꯭ꯔꯣ
ꯏꯀꯥꯏꯗ꯭ꯔꯁꯨ ꯌꯥꯏꯗ ꯑꯗꯨꯝ ꯂꯩꯕ ꯌꯥꯏ ꯀꯩꯅꯣ
ꯃꯥꯒꯤ ꯌꯨꯝꯗ ꯑꯝ ꯂꯥꯛꯄꯗꯣ ꯑꯝ ꯑꯥ ꯀꯩꯅꯣ ꯌꯥꯝ ꯆꯠꯄꯗꯣ ꯐꯠꯇꯦꯕ ꯅꯨꯄꯤꯁꯤꯡꯅ ꯌꯨꯝ ꯄꯥꯜꯂꯗꯤꯀꯣ ꯃꯤꯅꯁꯨ ꯑꯗꯨꯝ ꯍꯥꯏꯅꯩꯅ ꯑꯩꯕꯨꯗꯤ ꯑꯗꯨꯃꯥꯏ ꯇꯧ ꯇꯧ ꯇꯧꯕꯤꯅꯕ ꯇꯧꯕꯤꯗꯅꯕ ꯇꯧꯅꯤꯡ
ꯅꯣꯏ ꯅꯣꯏ ꯌꯨꯝꯗ ꯂꯩꯔꯒ ꯅꯣꯏ ꯌꯨꯝꯗ ꯂꯩꯔꯒ ꯀꯔꯤꯅꯣ ꯅꯣꯏ ꯏꯃꯥꯁꯨ ꯎꯒꯅꯤ ꯅꯣꯏ ꯏꯄꯥꯁꯨ ꯎꯒꯅꯤ ꯅꯨꯡꯉꯥꯏꯇ꯭ꯔꯣ ꯑꯗꯨꯅ
ꯀꯥꯏꯗꯒꯤ
ꯑꯗꯨꯒ ꯅꯪꯅ ꯇꯧꯅꯤꯡꯕ ꯆꯥꯅꯤꯡꯕ ꯑꯗꯨꯝ ꯆꯥꯕ ꯌꯥꯏꯗꯅ
ꯃꯣꯏ ꯑꯩ ꯂꯩꯕ ꯑꯩ ꯀꯩꯅꯣ ꯃꯣꯏꯒꯤ ꯌꯨꯝꯗ ꯂꯩꯕ ꯌꯥꯒꯦꯔꯣ ꯌꯨꯝ ꯄꯥꯜꯂꯒ
ꯑꯗꯨ ꯅꯣꯏ
ꯃꯣꯏ ꯃꯣꯏꯁꯨ ꯑꯥ ꯑꯩꯒꯤ ꯗꯥꯛ ꯍꯣꯏ ꯑꯗꯣ ꯃꯣꯏꯁꯨ ꯃꯥꯒꯤ ꯅꯨꯞ ꯅꯨꯄꯤꯈꯣꯏ ꯑꯗꯨꯝ ꯂꯣꯏꯅ ꯂꯩꯔꯤꯅꯤꯅ ꯑꯗꯨꯗꯣ ꯀꯔꯤꯅꯣ
ꯅꯣꯏ ꯅꯣꯏꯒꯤ ꯌꯝꯗ ꯂꯩꯔꯦ ꯍꯥꯏꯕ ꯅꯠꯇꯦꯅꯦ ꯑꯗꯨꯝ ꯅꯣꯏꯒꯤ ꯈꯨꯟꯗ ꯑꯃꯨꯛ
ꯈꯨꯟꯗ ꯂꯩꯅꯕꯗꯣ ꯎꯝ ꯂꯩꯅꯕ ꯃꯐꯝ ꯂꯩꯇꯦꯕ
ꯂꯩꯒꯅꯤ ꯂꯩꯒꯅꯤ
ꯂꯩꯇꯦ
ꯅꯣꯏ ꯍꯧꯖꯤꯛ ꯂꯩꯕ ꯌꯨꯝꯗꯨꯁꯨ ꯑꯗꯨꯝ ꯂꯩꯕ ꯌꯥꯏꯌꯦꯅ ꯁꯥꯏ ꯁꯥꯏ ꯅꯥꯀꯟ ꯑꯃꯗ ꯎꯝ ꯎꯝ
ꯑꯩꯈꯣꯏꯒꯤꯁꯨ ꯑꯩꯈꯣꯏꯗ ꯑꯩꯈꯣꯏꯒꯤꯁꯨ ꯀꯣꯟꯅꯔꯣꯏ ꯍꯥꯏꯔꯒ ꯑꯩ ꯑꯃꯨꯛ ꯂꯥꯛꯂꯔꯒ ꯂꯩꯗꯣꯏꯕ
ꯂꯩꯕ ꯌꯥꯏ ꯀꯩꯅꯣ
ꯑꯗꯨꯒꯨꯝꯕ
ꯀꯥ ꯀꯥ ꯑꯃ ꯁꯦꯝꯃꯣ ꯀꯤꯠꯆꯟ ꯑꯃ ꯔꯨꯝ ꯑꯃ ꯁꯦꯝꯃꯗꯤ ꯌꯥꯔꯦꯗꯅ
ꯇꯜꯂꯦ
ꯇꯟꯒꯅꯨꯍꯦ
ꯅꯪ ꯅꯪ ꯑꯣꯏꯅ ꯑꯗꯨꯝ ꯇꯧꯔꯣ ꯅꯪꯗꯤ ꯅꯪꯒꯤ ꯌꯨꯝꯅ ꯅꯪꯒꯤ ꯈꯨꯟꯗ ꯂꯩꯅꯤꯅ
ꯎꯝ ꯍꯌꯦꯡꯗꯤ ꯀꯥꯏ ꯆꯠꯀꯥꯅꯤ ꯅꯣꯏ ꯅꯃꯥꯟꯅꯕꯤꯁꯤꯡꯗꯨ ꯂꯣꯏꯅ ꯏꯝꯐꯥꯜꯗ ꯂꯩꯔꯦ ꯀꯣꯏꯅꯤꯡꯉꯥꯏ ꯆꯠꯅꯤꯡꯉꯥꯏꯁꯨ ꯂꯩꯔꯝꯃꯣꯏꯅ ꯎꯝ ꯃꯥꯗꯤ ꯃꯥꯗꯤ ꯌꯨꯝ ꯄꯥꯡꯈ꯭ꯔꯦꯗꯅ
ꯌꯨꯝ ꯄꯜꯂꯁꯨ ꯏꯃꯥꯟꯅꯕꯤꯅꯤꯅ ꯑꯥ ꯍꯌꯦꯡ ꯊꯦꯡꯅꯅꯤꯡꯉꯥꯏ ꯍꯥꯏꯕꯤꯈ꯭ꯔꯦ ꯑꯗꯨ ꯑꯃꯨꯛ ꯐꯥꯎꯅꯁꯦ ꯍꯥꯏꯗꯤ ꯍꯥꯏꯈꯤꯕꯅꯤ
ꯊꯦꯡꯅꯗ꯭ꯔꯥꯁꯨ ꯌꯥꯏ ꯀꯩꯒꯤ ꯊꯦꯡꯅꯗꯣꯏꯕ
ꯊꯦꯡꯅꯔꯒ ꯁꯤꯡꯖꯨꯒꯨꯝꯕ ꯁꯦꯝꯔꯒ ꯆꯥꯒꯅꯤ ꯑꯗꯨ ꯀꯔꯤ ꯀꯔꯤꯅꯣ ꯇꯧꯔꯒ ꯆꯥꯒꯅꯤ
ꯆꯥ ꯂꯩꯈ꯭ꯔꯦ
ꯃꯆꯥ ꯂꯩꯔꯁꯨ ꯁꯤꯡꯖꯨꯒꯨꯝꯕꯗꯤ ꯆꯥꯕ ꯌꯥꯗꯕ꯭ꯔꯣ
ꯆꯥꯕꯤꯒꯨꯝꯅ ꯆꯪꯅꯤꯡꯕ ꯆꯠꯅꯤꯡꯕ ꯆꯠꯅꯤꯡꯕ ꯆꯥꯕ ꯌꯥꯔꯔꯣꯏ ꯃꯥꯗꯤ
ꯏꯁ ꯅꯣꯛꯅꯤꯡꯉꯍꯦ ꯁꯤꯡꯖꯨꯒꯨꯝꯕꯗꯤ ꯑꯥ ꯂꯥꯛꯑꯒ ꯆꯥꯔꯒ ꯑꯃꯨꯛ ꯍꯟꯕꯁꯨ ꯌꯥꯏꯗ ꯑꯗꯨ ꯀꯩꯅꯣ ꯌꯨꯝ ꯄꯥꯜꯂꯗꯤ ꯅꯠꯇꯦ ꯅꯠꯇꯦ ꯅꯠꯇꯦ ꯌꯨꯝ ꯄꯥꯜꯂꯗꯤ ꯁꯤꯡꯖꯨꯒꯨꯝꯕ ꯆꯥꯔꯕ ꯑꯗꯨꯒꯨꯝꯕ ꯌꯥꯔꯣꯏ ꯍꯥꯏꯕ꯭ꯔꯣ
ꯆꯥꯥꯔꯁꯨ ꯂꯩꯗꯅ ꯃꯥꯒꯤ ꯅꯨꯄꯥꯅ ꯆꯠꯀꯅꯨ ꯆꯥꯒꯅꯨ ꯍꯥꯏꯕ ꯂꯩꯔꯝꯒꯅꯤꯅ
ꯏꯁ ꯂꯩꯔꯝꯃꯣꯏꯗ
ꯂꯩꯒꯅꯤ ꯅꯪ
ꯊꯦꯡꯅ ꯑꯥ ꯊꯦꯡꯅ ꯅꯨꯡꯊꯤꯟꯗ ꯂꯥꯛꯒꯦ ꯍꯥꯏꯕꯁꯨ ꯅꯠꯇꯦ ꯑꯗꯨ ꯆꯥꯕ ꯂꯣꯏꯔ ꯑꯃꯨꯨ ꯆꯠꯀꯥꯅꯤ
ꯑꯗꯨ ꯃꯥꯒꯤ ꯌꯨꯝꯗ ꯆꯥꯗꯣꯏꯔꯥ ꯅꯠꯇ꯭ꯔꯒ ꯅꯣꯏꯗ ꯆꯥ
ꯅꯨꯡꯇꯤꯒꯤ ꯒꯤ ꯆꯠꯄꯁꯨ ꯅꯠꯇꯦ ꯅꯣꯡ
ꯑꯩꯅ ꯍꯥꯏꯕꯗꯤꯀꯣ ꯅꯣꯏꯒꯤ ꯌꯨꯝꯗ ꯆꯥꯒꯗꯧꯕ꯭ꯔꯥ ꯃꯥꯒꯤ ꯌꯨꯝ ꯃꯣꯏꯒꯤ ꯌꯨꯝꯗ ꯆꯥꯒꯗꯧꯕ꯭ꯔꯥ ꯍꯥꯏꯕꯅꯤ
ꯃꯥꯒꯤ ꯌꯨꯝꯗ ꯆꯥꯕ ꯅꯨꯡꯉꯥꯏꯔꯣꯏ ꯂꯥꯞ ꯁꯨꯂꯥꯎꯋꯦ ꯏꯆꯦꯒꯤ ꯌꯨꯝꯗ ꯂꯥꯛꯑꯣ ꯍꯥꯏꯗꯤ ꯍꯥꯏꯈꯤꯕꯅꯦ
ꯍꯥ ꯑꯣꯏꯒꯗꯧ ꯃꯥꯟ
ꯈꯪꯗꯦ ꯑꯗꯨꯕꯨꯀꯣ ꯑꯁꯤ ꯎꯝ ꯀꯩꯅꯣ ꯑꯥ ꯑꯁꯤ ꯏꯃꯥꯟꯅꯕꯤ ꯈꯔ ꯏꯃꯥꯟꯅꯕꯤ ꯀꯩꯅꯣ ꯑꯥꯗ ꯂꯨꯍꯣꯡꯕꯗꯣ
ꯎꯝ
ꯑꯗꯨ ꯃꯣꯏꯒꯤ ꯂꯧꯕꯨꯛꯇꯥ ꯀꯩꯅꯣ ꯎꯝ ꯍꯩꯅꯧꯒꯤ ꯄꯥꯝꯕꯤ ꯑꯆꯧꯕ ꯂꯩꯌꯦꯅ
ꯎꯝ
ꯅꯣꯏ ꯂꯧ ꯂꯩꯕꯗꯣ ꯑꯗꯨ ꯑꯗꯨꯗ ꯅꯣꯡ ꯆꯨꯗ꯭ꯔꯥꯗꯤ ꯑꯗꯨꯗ ꯆꯥꯕ ꯆꯠꯁꯦ ꯍꯥꯏꯗꯤ ꯍꯥꯏꯈꯤꯕꯅꯤꯀꯣ
ꯑꯩꯁꯨ ꯂꯥꯛꯎꯔꯣ
ꯂꯥꯛꯎꯅꯦ ꯏꯀꯥꯏꯗ꯭ꯔꯥꯗꯤ
ꯅꯣꯏ ꯑꯅꯤ ꯈꯠꯇ ꯑꯣꯏꯔꯗꯤ ꯂꯥꯛꯄ ꯌꯥꯏꯗ
ꯑꯦ
ꯑꯗꯨ ꯃꯤ ꯌꯥꯝꯃꯥꯗꯤ ꯇꯜꯂꯦ
ꯉꯝꯒꯦꯔꯣ ꯏꯀꯥꯏ ꯏꯀꯥꯏ ꯏꯀꯥꯏꯗ꯭ꯔꯣ
ꯅꯣꯏꯅꯤ ꯈꯛꯇ ꯑꯣꯏꯔꯗꯤ ꯉꯝꯒꯅꯤꯅꯥ
ꯑꯗꯨꯗꯤ ꯂꯥꯛꯑꯣ ꯑꯩꯈꯣꯏꯅꯤ ꯈꯛꯇ ꯑꯣꯏꯒꯦꯔꯥ ꯅꯪꯅ ꯄꯨꯔꯛꯑꯣ
ꯑꯩꯅ ꯀꯔꯤ ꯄꯨꯔꯛꯀꯗꯕ
ꯈꯪꯗꯦ ꯑꯩꯈꯣꯏꯗꯤ ꯁꯤꯡꯖꯨꯒ ꯁꯦꯝꯒꯅꯤ
ꯅꯣꯏꯅ ꯀꯧꯔꯗꯤ ꯅꯣꯏꯅ ꯄꯨꯔꯛꯄ ꯇꯥꯕꯅꯤ ꯀꯩꯅꯣ
ꯑꯩꯅ ꯀꯧꯕ꯭ꯔꯣ ꯅꯪꯅ ꯂꯥꯛꯀꯦ ꯍꯥꯏꯔꯒ ꯏꯀꯥꯏꯗ꯭ꯔꯣ
ꯏꯀꯥꯏꯗꯔꯥꯗꯤ ꯅꯪ ꯂꯥꯛꯑꯣ ꯍꯥꯏꯕ ꯅꯠꯇ꯭ꯔꯣ
ꯑꯩꯈꯣꯏꯗ ꯇꯣꯅꯤꯀꯣꯡ ꯍꯥꯏꯕ꯭ꯔꯥ ꯃꯅꯝ ꯅꯝꯊꯤꯕꯗꯣ
ꯎꯝ
ꯑꯗꯨꯗꯨꯗꯣ ꯌꯥꯝ ꯄꯥꯜꯂꯒ ꯂꯩꯑꯦ ꯑꯗꯨꯗꯣ ꯂꯩꯑ ꯑꯗꯨꯒ ꯑ ꯀꯔꯤꯅꯣ ꯃꯅꯥ ꯑꯃꯁꯨ ꯂꯩꯌꯦꯕꯀꯣ ꯁꯤꯡꯖꯨ ꯆꯥꯕꯗꯣ ꯑꯗꯨꯁꯨ ꯐꯖꯅ ꯄꯥꯜꯂꯒ ꯂꯩꯑꯦ ꯑꯗꯨꯒꯨꯝꯕ ꯍꯦꯛꯔꯒ ꯔꯝꯄꯝꯗꯣ ꯍꯥꯞꯔꯒ ꯀꯣ ꯆꯥꯕ ꯌꯥꯔꯅꯤ
ꯆꯥ ꯁꯠꯇ꯭ꯔꯗꯤ ꯑꯗꯨꯒꯨꯝꯕ ꯆꯠ ꯆꯠꯄꯗꯣ ꯅꯨꯡꯉꯥꯏꯒꯗꯕ ꯃꯥꯟꯗꯦꯍꯦ ꯃꯤ ꯎꯔꯒ ꯑꯁ ꯉꯁꯥꯏ ꯆꯥ ꯆꯠꯇ꯭ꯔꯒ ꯍꯧꯖꯤꯛ ꯎꯏ ꯀꯣ ꯀꯥꯏ ꯍꯥꯏꯒꯅꯤꯍꯦ
ꯅꯪꯕꯨꯔꯣ
ꯅꯪ ꯕꯨ
ꯑꯦ ꯑꯩꯕꯨꯗꯤ ꯀꯅꯥꯁꯨ ꯎꯔꯣꯏꯗ
ꯎꯒꯥꯅꯤ ꯁꯟꯗꯦ ꯑꯣꯏꯕꯅꯤꯅꯥꯀꯣ ꯃꯤꯁꯤꯡꯁꯦ ꯇꯣꯏꯅ ꯁꯤꯡꯖꯨ ꯆꯥꯕ ꯆꯠꯄꯗꯣ ꯌꯥꯝ ꯎꯕꯅꯤꯅꯪ
ꯎꯔꯣꯏꯕ ꯑꯩꯈꯣꯏ ꯑꯩꯈꯣꯏꯒꯤ ꯃꯅꯥꯛꯇꯅꯤꯅ ꯎꯔꯥ ꯀꯔꯤ ꯇꯧ ꯍꯥꯢꯔꯥ
ꯅꯪ ꯂꯛꯅꯒꯅꯤ ꯍꯦ
ꯑꯁ ꯀꯩꯁꯨ ꯀꯥꯏꯗꯦ
ꯏꯁ ꯀꯔꯤꯁꯨ ꯀꯥꯏꯗꯦ ꯀꯥꯏ
ꯀꯩꯁꯨ ꯀꯥꯏꯗꯦ ꯑꯀꯥꯏꯕ ꯂꯩꯇꯦ ꯎꯝ
ꯉꯥꯁꯤꯗꯤ ꯀꯥꯏ ꯆꯠꯀꯦ ꯑꯗꯨꯝ ꯂꯩꯕ꯭ꯔꯥ
ꯉꯁꯤꯁꯦ ꯑꯁ ꯑꯩꯒꯤ ꯑꯥ ꯀꯩꯅꯣ ꯐꯤꯔꯣꯜꯁꯤꯡꯗꯣ ꯑꯩꯒꯤ ꯐꯤꯔꯣꯜꯁꯤꯡꯗꯣ ꯎꯪꯪ ꯁꯦꯠꯂꯒ ꯁꯨꯈꯤꯕ ꯑꯗꯨꯒ ꯑꯩꯗꯣ ꯐꯤꯔꯣꯜꯁꯨ ꯌꯥꯝ ꯄꯨꯔꯛꯇꯕꯀꯣ ꯄꯨꯔꯛꯇꯦ ꯌꯨꯝꯗꯁꯨ ꯂꯩꯇ꯭ꯔꯦꯕ
ꯑꯁ ꯀꯥꯗꯥꯏꯗ ꯂꯩꯕ꯭ꯔꯥ ꯑꯗꯨꯗꯤ
ꯌꯨꯝꯗꯁꯨꯛ ꯂꯩꯇ꯭ꯔꯦ ꯂꯩꯕꯁꯤꯡꯗꯣ ꯀꯩꯅꯣ ꯑꯩꯅ ꯍꯥꯞꯅꯤꯡꯇꯕꯒꯤ ꯃꯤ ꯂꯣꯏꯅ ꯄꯤꯊꯣꯛꯈ꯭ꯔꯦ ꯅꯍꯥꯟꯗꯣ ꯑꯇꯨꯛ ꯑꯗꯨꯒꯤ ꯐꯤꯔꯣꯟꯗꯣ ꯂꯩꯇ꯭ꯔꯦ ꯑꯗꯨꯒ ꯑꯥ ꯏꯆꯦꯒꯤ ꯌꯨꯝꯗ ꯆꯠꯀꯦ ꯍꯥꯏꯔꯒ ꯀꯩꯅꯣ ꯈꯨꯡꯒ꯭ꯔꯥꯎ ꯊꯤꯕ ꯑꯃꯥꯁꯨ ꯊꯤꯕ ꯐꯪꯗꯕꯩꯀꯣ ꯑꯁ ꯄꯤꯅꯦꯛ ꯁꯦꯠꯂꯒ ꯆꯠꯄ ꯑꯗꯨ ꯆꯠꯂꯦ ꯑꯗꯨꯒ ꯍꯩꯅꯧꯗꯣ ꯑꯃꯨꯟ ꯃꯨꯟꯕ ꯂꯩꯌꯦ ꯂꯧꯔꯒ ꯆꯥꯏꯌꯦ ꯑꯗꯨꯒ ꯑꯃꯨꯛ ꯍꯜꯂꯛꯑꯦ
ꯍꯩꯅꯧ ꯄꯥꯝꯕꯤꯗꯣ ꯌꯥꯝꯃꯦ ꯏꯆꯦꯒꯤ ꯌꯨꯝꯗ
ꯑꯩꯗꯤ ꯍꯩꯅꯧꯗꯣ ꯃꯨꯟꯕꯗꯤ ꯆꯥꯅꯤꯡꯗꯦꯗ ꯃꯨꯟꯗꯕꯅ ꯍꯥꯎꯋꯤ ꯃꯨꯟꯕꯗꯨ ꯆꯥꯅꯤꯡꯗꯦ ꯍꯥꯎꯔꯁꯨ ꯆꯥꯅꯤꯡꯗꯦ
ꯊꯨꯝꯃꯦ ꯑꯃꯗꯤ ꯑꯗꯨꯒ ꯑꯃꯗꯤ ꯑꯦ ꯀꯩꯅꯣ ꯐꯖꯅ ꯃꯨꯟꯗꯕꯒꯤ ꯊꯨꯝ-ꯊꯨꯝꯕ ꯈꯔ ꯋꯥꯠ ꯂꯤ ꯑꯩꯈꯣꯏꯒꯤꯗꯤ ꯍꯧꯖꯤꯛꯀꯥꯟꯗꯣ ꯄꯥꯟꯗꯦ ꯍꯥꯏꯌꯦ ꯍꯩꯅꯧꯗꯨ ꯑꯗꯨꯁꯨ ꯑꯃꯈꯛꯇ-ꯑꯃꯈꯛꯇ ꯂꯩꯕ ꯍꯩꯅꯧ ꯄꯥꯝꯕꯤꯗꯣ
ꯑꯩꯈꯣꯏꯒꯤꯗꯤ ꯎꯝ ꯄꯥꯟꯗꯤ ꯄꯥꯜꯂꯤ ꯑꯗꯨ ꯑꯩ ꯑꯃꯐꯥꯎ ꯇꯦꯁ ꯇꯧꯗ꯭ꯔꯤ
ꯑꯦꯁ ꯌꯥꯔꯣꯏ
ꯆꯥꯐꯥꯎ ꯆꯥꯕꯤꯗꯦ
ꯆꯥꯒꯗꯧꯕꯅꯤꯅꯦ
ꯑꯩꯗꯤ ꯃꯪꯒꯤꯍꯩ ꯑꯣꯏꯅ ꯆꯥꯅꯤꯡꯉꯤ
ꯃꯍꯥꯎꯗꯣ ꯀꯝ-ꯀꯝ ꯀꯩ ꯇꯧꯔꯥ ꯍꯥꯏꯕꯅꯣ ꯆꯥꯒꯗꯕꯅꯤ
ꯃꯪꯒꯤꯍꯩꯔꯣ
ꯎꯝ
ꯕꯣꯇꯜꯗ ꯍꯥꯞꯂꯒꯀꯣ ꯏꯁꯤꯡ ꯊꯝꯂꯒ ꯃꯣꯔꯣꯛ ꯈꯔ ꯊꯝꯃꯦ ꯃꯔꯣꯛ ꯑꯀꯪꯕꯗꯣ ꯑꯗꯨꯒ ꯆꯤꯅꯤ ꯈꯔ ꯊꯝꯃꯣ ꯊꯨꯝ ꯈꯔ ꯊꯝꯃꯣ ꯑꯁ ꯑꯗꯨ ꯌꯥꯝ
ꯄꯨꯛ ꯅꯥꯒꯅꯤꯀꯣ ꯃꯔꯣꯛ ꯊꯝꯕꯗꯣ
ꯅꯥꯗꯤ ꯅꯥꯏ
ꯌꯥꯝ ꯍꯥꯎꯋꯦ ꯑꯩꯒꯤꯗꯤ
ꯃꯣꯔꯣꯛ ꯊꯝꯗꯕꯤꯗ ꯑꯥ ꯀꯩꯅꯣ ꯆꯤꯅꯤꯒ ꯊꯨꯝꯒ ꯊꯝ
ꯎꯝ ꯃꯔꯣꯛꯁꯨ ꯊꯝꯒꯗꯕꯅꯤ ꯃꯔꯣꯛꯁꯨ ꯊꯝꯃꯗꯤ ꯈꯔ ꯁꯥꯔꯥꯒꯀꯣ ꯑꯁ ꯍꯥꯎꯋꯤ ꯑꯩꯗꯤ ꯑꯗꯨꯅ ꯕꯦꯁ
ꯑꯗꯨꯒ ꯑꯗꯨ ꯅꯨꯃꯤꯠ ꯑꯅꯤ ꯑꯍꯨꯝꯔꯛ ꯊꯝꯂꯒ ꯊꯛꯂꯗꯤꯀꯣ ꯌꯨꯒꯤ ꯇꯦꯁ ꯇꯧꯕꯅꯤ
ꯌꯨꯒꯤ ꯃꯍꯥꯎ ꯂꯩꯕꯅꯤꯅ
ꯌꯥꯔꯦ
ꯁꯦꯡꯕꯅꯦ
ꯌꯥꯔꯦ ꯅꯪꯒꯤꯗꯣ
ꯌꯨꯨ ꯌꯨꯗꯤ ꯅꯠꯇꯦꯗ ꯑꯗꯨ ꯁꯣꯗꯥ ꯁꯣꯗꯥ ꯊꯝꯕꯒꯤ ꯃꯍꯥꯎ ꯗꯣ ꯊꯣꯛꯄꯅꯦ
ꯑꯁ ꯀꯩꯅꯣ ꯑꯩ ꯃꯄꯥꯟꯂꯣꯝꯗ ꯍꯥꯏꯌꯣ
ꯎꯝ ꯁꯄ꯭ꯔꯥꯏ ꯒꯨꯝꯅꯒꯣ
ꯑ ꯍ
ꯁꯄ꯭ꯔꯥꯏꯒꯨꯝꯅ ꯃꯍꯥꯎꯗꯨ ꯊꯣꯛꯄꯅꯤ
ꯎꯝ ꯎꯝ ꯑꯗꯨ ꯇꯧꯒꯦ ꯍꯥꯏꯕ꯭ꯔꯣ
ꯇꯟꯕ ꯇꯧꯅꯤꯡꯉꯥꯏꯗꯣ ꯑꯁ ꯑꯩꯖꯦ ꯀꯔꯤꯅꯣ ꯍꯣꯁꯇꯦꯜ ꯂꯩꯕꯗꯒꯤ ꯌꯥꯝ ꯇꯟꯒꯔ꯭ꯦ ꯊꯕꯛꯀ ꯑꯃꯐꯥꯎ ꯁꯨꯅꯤꯡꯗ꯭ꯔꯦ ꯐꯤꯐꯥꯎ ꯁꯨꯅꯤꯡꯗ꯭ꯔꯦ
ꯑꯩꯒꯤ ꯐꯤ ꯁꯨꯅꯉꯥꯏ ꯌꯥꯝ ꯂꯩꯕꯅꯦ ꯏꯅꯥꯎꯅꯨꯄꯨꯕꯨ ꯏꯅꯥꯎꯅꯨꯄꯤꯕꯨ ꯁꯨꯌꯣ ꯍꯥꯏꯔꯒ ꯃꯥꯁꯨ ꯅꯣꯡꯆꯨꯔꯗꯤ ꯁꯨꯅꯤꯡꯗꯦ ꯍꯥꯏ ꯑꯗꯨ ꯁꯦꯠꯅꯤꯡꯉꯥꯏꯗꯤ ꯂꯩꯇ꯭ꯔꯦ ꯅꯪꯉꯣꯟꯅꯣ ꯄꯨꯔꯛꯁꯤꯔꯥ ꯈꯪꯗꯔ꯭ꯦ
ꯑꯩꯐꯥꯎ ꯁꯦꯠꯅꯤꯡꯉꯥꯏ ꯂꯩꯇ꯭ꯔꯦ ꯑꯩ
ꯑꯩꯒꯤ ꯏꯃꯥꯒꯤ ꯐꯨꯔꯤꯠ ꯁꯦꯠꯂꯒ ꯂꯩꯕꯅꯦ ꯑꯅꯤ ꯑꯅꯤ ꯁꯨꯈ꯭ꯔꯦ ꯃꯥꯒꯤ ꯁꯦꯠꯕꯗꯣ ꯑꯃꯗꯣ ꯑ ꯁꯨꯕꯤꯕꯒꯤ ꯑꯃꯨꯛ ꯁꯨꯕꯒꯤ ꯆꯣꯠꯂꯒ ꯂꯩꯌꯦ ꯑꯗꯨꯒ ꯑꯃꯨꯛ ꯁꯦꯠꯅꯤꯡꯉꯥꯏ ꯂꯩꯇꯕꯒꯤ ꯉ ꯁꯤ ꯑꯃꯨꯛꯀ ꯑꯃꯨꯛ ꯂꯧꯔꯒ ꯁꯦꯂ ꯂꯩꯌꯦ ꯂꯩꯇ꯭ꯔꯦ
ꯑꯦ ꯀꯔꯤ ꯇꯧꯒꯅꯤ ꯉ ꯉꯁꯤꯗꯣ
ꯎꯝ
ꯅꯨꯃꯤꯠ ꯆꯨꯞꯄꯒꯤ ꯑꯩ ꯉꯁꯤ ꯇꯨꯝꯕꯅꯦꯍꯦ ꯑꯩ ꯁꯤꯟꯃꯥ ꯑꯃ ꯌꯦꯡꯒꯦ ꯇꯧꯔꯒ ꯌꯦꯡꯕ ꯂꯣꯏꯔꯒ ꯕꯥꯔꯣ ꯕꯥꯔꯣ ꯇꯥꯗ꯭ꯔꯤꯉꯩꯗꯩ ꯇꯨꯝꯃꯦ ꯑꯗꯨꯗꯒꯤ ꯄꯨꯡ ꯑꯍꯨꯝꯐꯥꯎ ꯇꯨꯝꯃꯦ
ꯌꯥꯏꯅꯦ
ꯃꯪꯒꯖꯦ ꯀꯗꯥꯏ ꯀꯗꯥꯏꯅꯣ ꯆꯠꯂꯒ ꯂꯩꯔꯝꯃꯦꯍꯦ
ꯁꯤꯂꯣꯡꯗꯀ ꯆꯠꯂꯒ ꯂꯩꯔꯝꯃꯤꯅꯦ
ꯍꯥꯏꯁ ꯍꯣꯏꯔ ꯍꯔꯥꯎꯔꯝꯃꯅꯤ ꯑꯁ ꯑꯗꯨꯗ ꯌꯧꯔꯦ ꯍꯥꯏꯔꯒ
ꯎꯝ ꯁꯤꯂꯣꯡꯗꯣ ꯀꯣꯏꯕ ꯆꯠꯄꯅꯤ ꯍꯥꯏꯅꯒꯣ ꯂꯩꯔꯝꯃꯤꯅꯤ ꯌꯥꯝ ꯅꯨꯡꯉꯥꯏꯕ ꯋꯥꯅꯤꯅ
ꯑꯗꯨ ꯆꯠꯂꯣꯅ ꯑꯁꯦꯡꯕꯗꯁꯨ ꯆꯠꯂꯣ
ꯅꯪꯒ ꯆꯠꯁꯦ ꯏꯊꯟꯗꯗꯤ ꯆꯠꯅꯤꯡꯉꯦ ꯑꯗꯨ ꯅꯪ ꯄꯩꯁꯥ ꯄꯩꯁꯥ ꯈꯔ ꯇꯥꯜꯂꯣ ꯑꯗꯨꯒ ꯅꯦꯛꯁ ꯏꯌꯥꯔ ꯆꯠꯁꯦ
ꯅꯪꯅ ꯆꯠꯁꯦ ꯍꯥꯏꯕ ꯅꯠꯇ꯭ꯔꯣ ꯅꯪꯅ ꯂꯣꯏ ꯄꯨꯊꯣꯛꯀꯗꯕ
ꯇꯨꯠ ꯑꯗꯨꯗꯤ ꯑꯩ ꯁꯤꯒꯅꯤꯍꯦ
ꯀꯃꯥꯏ ꯁꯤꯒꯦꯔꯣ ꯃꯣꯏꯒꯤꯗꯣ ꯑ ꯄꯩꯁꯥ
ꯂꯤꯁꯤꯡ ꯇꯔꯥꯒꯨꯝꯕ ꯂꯩꯔꯗꯤ ꯌꯥꯔꯦ ꯂꯤꯁꯤꯡ ꯇꯔꯥ ꯂꯩꫪꯗꯤ ꯌꯥꯔꯦ ꯂꯤꯁꯤꯡ ꯂꯤꯁꯤꯡ ꯑꯍꯨꯝꯅ ꯃꯅꯤꯄꯨꯔꯗꯒꯤ ꯁꯤꯂꯣꯡꯐꯥꯎ ꯚꯔꯥ ꯇꯧꯔꯣꯗꯅ ꯑꯞꯗꯥꯎꯟꯒꯤꯀꯣ ꯑꯗꯨꯒ ꯑꯗꯨꯗ ꯆꯪꯂꯒ ꯎꯝ
ꯂꯤꯁꯤꯡ ꯑꯍꯨꯝ ꯈꯛꯇꯔꯣ ꯑꯞꯗꯥꯎꯟꯒꯤ ꯑꯃꯨꯛ ꯂꯥꯛꯀꯅꯤ ꯑꯃꯨꯛ ꯆꯠꯀꯅꯤ ꯑꯗꯨ ꯂꯤꯁꯤꯡ ꯑꯍꯨꯝ ꯈꯛꯇ ꯌꯥꯝꯗꯦ ꯑꯗꯨꯗꯤ
ꯎꯝ ꯕꯁ ꯐꯤꯌꯔꯗꯤ ꯑꯗꯨꯝ ꯍꯣꯡꯕꯅꯦ ꯏꯔꯥꯡ ꯂꯩꯇ꯭ꯔꯗꯤꯀꯣ ꯏꯔꯥꯡ ꯂꯩꯔꯤ ꯈꯪꯗꯦ ꯑꯗꯨꯒ ꯁꯤꯂꯣꯡ ꯌꯧꯔꯒ ꯒꯦꯁ ꯍꯥꯎꯁꯇ ꯂꯩꯔꯣ ꯒꯦꯁ ꯍꯥꯎꯁꯇꯨꯗ ꯎꯝ ꯂꯤꯁ ꯑꯥ ꯂꯤꯁꯤꯡ ꯌꯧꯔꯣꯏ ꯆꯥꯝꯃꯉꯥꯒꯨꯝꯕ ꯑꯣꯏꯔꯝ ꯆꯝꯉꯥꯔ ꯆꯥꯝꯃ꯭ꯔꯤ ꯑꯗꯨ ꯑꯩꯈꯣꯏꯅ ꯎꯝ ꯆꯥꯔꯖꯤꯒꯨꯝꯕ ꯂꯩꯔꯗꯤꯀꯣ
ꯎꯝ
ꯆꯥꯔꯖꯒꯨꯝꯕꯗꯣ ꯆꯥꯔꯖꯒꯤ ꯒꯦꯁ ꯍꯥꯎꯁ ꯂꯩꯔꯗꯤ ꯆꯥꯔꯖꯀꯤ ꯄꯥꯏꯔꯣ ꯑꯗꯨ ꯑꯣꯏꯔꯗꯤ ꯑꯁ ꯌꯥꯝ ꯍꯣꯡꯕꯅꯤ ꯑꯗꯨ ꯂꯩꯔꯒꯡꯗꯤ ꯅꯨꯃꯤꯠ ꯑꯅꯤ ꯅꯨꯃꯤꯠ ꯑꯅꯤꯒꯨꯝꯕ ꯂꯩꯔꯗꯤ ꯌꯥꯔꯦꯗ ꯉꯁꯤ ꯆꯪꯉꯒ ꯉꯁꯤ ꯆꯪꯉꯗꯤ ꯑꯥ ꯁꯤꯂꯣꯡ ꯁꯤꯇꯤꯗꯤ ꯑꯗꯨꯝ ꯌꯦꯡꯕ ꯌꯥꯔꯦ ꯍꯌꯦꯡ ꯎꯝ
ꯑꯩꯗꯤ ꯑ ꯀꯩꯅꯣ ꯑꯩ ꯑ ꯏꯁꯩ ꯇꯥꯕ ꯅꯨꯡꯉꯥꯏ ꯍꯥꯏꯕꯗꯣ ꯅꯣꯏ ꯈꯪꯅꯩ ꯍꯥꯏꯕ ꯅꯨ ꯄꯥꯒꯤ
ꯂꯩꯩ ꯅꯝꯗꯨꯔꯥ
ꯎꯝ ꯑꯗꯨ ꯅꯨꯄꯥ ꯑꯗꯨ ꯅꯨꯄꯥ ꯀꯩꯅꯣ ꯃꯣꯏꯅ ꯀꯩꯅꯣ ꯑꯗꯨꯗ ꯃꯥꯒꯤ ꯏꯁꯩꯗ ꯀꯩꯅꯣ ꯂꯩꯕꯗꯣ ꯆꯠꯄꯗꯣ ꯒꯥꯔꯤ ꯊꯧꯔꯒ ꯆꯠꯄꯗꯣ
ꯎꯝ ꯁꯣꯔꯥꯅꯤ ꯑꯗꯨꯗꯤ ꯁꯣꯔꯥ ꯆꯦꯔꯥꯄꯨꯟꯖꯤꯅꯤ ꯑꯗꯨꯅꯦ ꯑꯗꯨꯗꯅꯦ ꯆꯠꯀꯗꯧꯕꯗꯣ ꯂꯥꯛꯑꯗꯤ ꯑꯗꯨꯗ ꯆꯠꯀꯗꯧꯕꯅꯤ
ꯑꯗꯨꯗꯗꯤ ꯆꯠꯅꯤꯡꯉꯦ ꯐꯖꯩꯌꯦ
ꯑꯗꯨ ꯂꯤꯁꯤꯡ ꯇꯔꯥ ꯊꯧꯔꯥꯡ ꯇꯧꯔꯣ ꯂꯤꯁꯤꯡ ꯇꯔꯥ ꯑꯣꯏꯔꯗꯤ ꯑꯞ ꯗꯥꯎꯟꯒꯤ ꯑꯗꯨꯝ ꯌꯥꯔꯦ꯫ ꯑꯗꯨ ꯆꯠꯂꯒ ꯁꯣꯔꯥꯗ ꯁꯣꯔꯥꯗꯁꯨ ꯒꯦꯁ ꯍꯥꯎꯁ ꯂꯩꯔꯝꯒꯅꯤ꯫ ꯑꯗꯨꯗꯤ ꯇꯥꯡꯒꯦꯔ ꯈꯪꯗꯦ꯫
ꯑꯥ
ꯑꯗꯨ ꯑꫭꯏꯗꯤ ꯎꯝ ꯉꯁꯤ ꯉꯁꯤ ꯆꯠꯂꯗꯤꯀꯣ ꯍꯌꯦꯡ ꯌꯧꯒꯅꯤꯕ ꯍꯌꯦꯡ ꯍꯌꯦꯡ ꯇꯔꯦꯠ ꯇꯔꯦꯠ ꯃꯈꯥꯏ ꯑꯗꯨ ꯅꯤꯄꯥꯜ ꯑꯗꯨꯋꯥꯏꯗ ꯌꯧꯒꯅꯦꯕ ꯍꯥꯏꯗꯤ ꯃꯅꯤꯄꯨꯔꯗꯒꯤ ꯆꯠꯄꯗꯣ
ꯃꯅꯤꯄꯨꯔꯗꯒꯤ ꯁꯤꯂꯣꯡꯐꯥꯎ ꯆꯠꯄꯗꯣ ꯉꯁꯤ ꯉꯁꯤ ꯕꯥꯔꯣ ꯉꯁꯥꯏ ꯑꯥꯞꯇꯔꯅꯨꯟꯗꯒꫭ
ꯎꯝ꯫
ꯕꯔꯣ ꯑꯗꯨꯋꯥꯏꯗ ꯆꯠꯄ ꯍꯧꯒꯅꯦꯕ ꯕꯁꯇꯤ ꯑꯗꯨꯒ ꯍꯌꯦꯡ ꯑꯌꯨꯛ ꯉꯟꯇꯥ ꯄꯨꯡ ꯇꯔꯦꯠ ꯃꯈꯥꯏ ꯑꯗꯨꯋꯥꯏꯗ ꯌꯧꯅꯦꯕ ꯑꯗꯨ ꯌꯧꯔꯗꯤ ꯉꯥꯏꯍꯥꯛ ꯇꯨꯝꯕ ꯌꯥꯔꯦ ꯋꯥꯔꯗꯤꯀꯣ ꯉꯥꯏꯍꯥꯛ ꯇꯨꯝꯃꯣ ꯑꯗꯨꯒ ꯄꯨꯡ ꯇꯔꯥ ꯑꯗꯨꯋꯥꯏꯗ ꯍꯧꯒꯠꯂꯒ ꯕꯖꯥꯔꯗ ꯆꯠꯄ ꯌꯥꯔꯦ꯫ ꯕꯖꯥꯔꯗ ꯀꯗꯥꯏ ꯀꯔꯤ ꯀꯔꯤ ꯌꯦꯡꯒꯦꯔꯥ ꯑꯗꯨ ꯆꯠꯂꯒ ꯑꯗꯨꯗ ꯑꯃꯨꯛ ꯍꯜꯂꯛꯑꯣ ꯒꯦꯁ ꯍꯥꯎꯁ ꯑꯃꯨꯛ ꯂꯩꯔꯣ ꯒꯦꯁ ꯍꯥꯎꯁꯗꯥ ꯋꯥꯟ ꯗꯦ ꯅꯨꯃꯤꯠ ꯑꯃ ꯂꯩꯔꯣ ꯑꯗꯨꯒ ꯅꯦꯛꯁ ꯗꯦꯗꯅ ꯆꯔꯥ ꯄꯨꯟꯁꯤꯗ ꯆꯠꯄ ꯌꯥꯔꯦ
ꯑꯣ
ꯂꯥꯏꯟ ꯒꯥꯔꯤ ꯌꯥꯝ ꯂꯩꯕꯅꯦ꯫ ꯂꯥꯏꯟ ꯒꯥꯔꯤꯗ ꯆꯠꯂꯒ ꯕꯁꯁꯨ ꯂꯩꯕꯅꯦ ꯋꯤꯡꯒꯔꯁꯨ ꯂꯩꯕꯅꯦ ꯁꯨꯝꯃꫭꯁꯨ ꯂꯩꯕꯅꯤ ꯑꯗꯨ ꯆꯠꯂꯗꯤ ꯑꯗꯨꯗ ꯌꯦꯡꯕ ꯌꯥꯔꯦ ꯑꯗꯨ ꯅꯪꯅ ꯅꯪꯅ ꯕꯥꯏꯛ ꯇꯣꯡꯅꯤꯡꯉꯦ ꯍꯥꯏꯔꯗꯤ ꯕꯥꯏꯛꯁꯨ ꯑꯗꯨꯝ ꯂꯩ ꯇꯣꯡꯕ ꯌꯥꯏ ꯕꯥꯏꯛꯁꯨ ꯑꯗꯨꯝ ꯂꯩꯒꯅꯤ꯫ ꯗ꯭ꯔꯥꯏꯚꯤꯡ ꯂꯥꯏꯁꯦꯟꯁ ꯎꯝ ꯃꯤꯒꯤ ꯕꯥꯏꯛ ꯍꯥꯏꯕꯀꯣ ꯒꯥꯔꯤ ꯒꯥꯔꯤꯗꯣ ꯒꯥꯔꯤꯗꯣ ꯔꯦꯟ ꯄꯤꯕꯀꯣ
ꯑꯣ ꯑꯣ
ꯒꯥꯔꯤꯗꯣ ꯔꯦꯟ ꯄꯤꯔꯒ ꯑꯩꯅ ꯊꯧꯕ ꯌꯥꯏꯕ ꯑꯩꯅ ꯊꯧꯔꯒꯥ ꯑꯃꯨꯛ ꯄꯨꯔꯛꯀꯗꯧꯕ ꯅꯨꯃꯤꯠ ꯑꯃꯗ ꯅꯨꯃꯤꯠ ꯑꯃꯗ ꯂꯤꯁꯤꯡ ꯑꯃꯒ ꯆꯥꯝꯃꯉꯥꯔ ꯑꯗꯨ ꯑꯣꯏꯔꯝꯅꯤ
ꯌꯥꯝꯃꯤꯍꯦ ꯑꯗꯨꯗꯤ
ꯎꯝ ꯑꯗꯨ ꯑꯣꯏꯔꯗꯤ ꯑꯗꯨꯝ ꯅꯨꯃꯤꯠ ꯈꯨꯗꯤꯡ ꯅꯨꯃꯤꯠ ꯇꯥꯗ꯭ꯔꯤꯉꯩꯐꯥꯎ ꯑꯗꯨꯝ ꯄꯥꯏꯕ ꯌꯥꯔꯦ ꯑꯗꯨꯗꯤ
ꯑꯣ
ꯑꯃꯨꯛ ꯄꯨꯔꯛꯑꯒ ꯒꯦꯁ ꯍꯥꯎꯁꯇ ꯑꯃꯨꯛ ꯂꯥꯛꯄ ꯍꯪꯆꯤꯠ ꯍꯌꯦꯡ ꯍꯪꯆꯤꯠ ꯑꯣꯏꯔꯗꯤ ꯑꯃꯨꯛ ꯊꯣꯛꯂꯛꯄ ꯅꯨꯡꯉꯥꯏꯒꯅꯤꯗ
ꯅꯨꯡꯉꯥꯏꯗꯧ ꯃꯥꯜꯂꯦ ꯑꯗꯣ ꯎꯝ ꯌꯥꯏ ꯑꯗꯨ ꯎꯝ ꯍꯧꯖꯤꯛꯀꯤꯗꯤ ꯊꯝꯃꯒꯦꯀꯣ
ꯀꯩꯒꯤ
ꯈꯔ ꯂꯩꯔ ꯈꯔ ꯂꯩꯔꯒ ꯑꯃꯨꯛ ꯇꯧꯔꯛꯀꯦ
ꯎꯝ